ꯑꯣ ꯑꯣ ꯇꯥꯏꯒꯣ
ꯇꯥꯏꯌꯦ ꯇꯥꯏꯌꯦ ꯒꯨꯗ ꯃꯣꯔꯅꯤꯡ
ꯒꯨꯗ ꯃꯣꯔꯅꯤꯡ ꯅꯪꯗꯤ ꯀꯔꯤ ꯇꯥꯎꯕ꯭ꯔꯣ
ꯍ ꯍꯧꯖꯤꯛ ꯑꯁ ꯍꯧꯒꯠꯇ꯭ꯔꯤꯅꯦ ꯑꯩ ꯐꯃꯨꯡꯗꯒꯤ
ꯑꯣ ꯆꯔꯠꯁ ꯆꯥꯇꯕ꯭ꯔꯣ
ꯆꯥꯔꯆ ꯉꯁꯤ ꯍꯣꯏ ꯆꯠꯂꯔꯣꯏꯒꯦ
ꯎꯝ
ꯅꯦꯛꯁ ꯁꯟꯗꯦꯗ ꯑꯣꯏꯅ ꯆꯠꯂꯒꯦ꯫
ꯀꯔꯤꯒꯤꯔꯥ ꯕꯣꯜ ꯌꯦꯡꯕꯒꯤ ꯍꯥꯎꯒꯠꯄ ꯉꯝꯗꯕꯒꯤꯔ
ꯍꯣꯏ ꯉꯔꯥꯡꯗꯣ ꯈꯔ ꯊꯦꯡꯅ ꯇꯨꯝꯕ ꯍꯣꯏ
ꯎꯝ ꯑꯣ ꯐ꯭ꯔꯥꯟꯁ ꯀꯤꯗꯨ ꯌꯦꯡꯕ꯭ꯔ ꯎꯝ
ꯕꯣꯜꯁꯨ ꯐꯖꯅ ꯌꯦꯡꯗꯦ ꯑꯗꯨꯕꯨ
ꯑꯣ ꯑꯣ
ꯅꯍꯥꯟꯒꯤ ꯉꯟꯅ ꯇꯨꯝꯗꯕꯒꯤꯗꯣ ꯍꯦꯕꯤꯠ ꯑꯣꯏꯔꯛꯈ꯭ꯔꯦꯕ
ꯍꯣꯏ ꯍꯣꯏ ꯁꯨꯃꯥꯏꯅ ꯇꯥꯎꯕꯅꯦ ꯈꯣꯏꯁꯨꯀꯣ ꯑꯩꯈꯣꯏ ꯏꯁꯤꯡ ꯂꯥꯛꯄꯗꯣ ꯊꯦꯡ ꯊꯦꯡꯅ ꯂꯥꯛꯑꯦꯕ ꯁꯞꯄ꯭ꯂꯥꯏ ꯏꯁꯤꯡ ꯁꯞ ꯏꯕꯥꯏꯗꯨ ꯂꯥꯎꯕꯅꯤꯕ ꯑꯗꯨꯒꯤ
ꯎꯝ
ꯑꯩꯈꯣꯏꯁꯨ ꯑꯗꯨꯝ ꯇꯧꯕꯅꯦ ꯑꯩꯈꯣꯏꯗꯤ ꯆꯥꯛ ꯆꯥꯕ ꯂꯣꯏꯔꯒ ꯆꯥꯔꯖ ꯀꯥꯗꯣꯏꯅꯦ
ꯑꯣ
ꯑꯌꯨꯛꯇ ꯇꯥꯛꯑ ꯀꯥꯗꯕ ꯑꯩꯈꯣꯏꯗꯤ
ꯎꯝ ꯑꯩꯈꯣꯏꯁꯨ ꯈꯔ ꯊꯦꯡꯉꯦ ꯀꯥꯕ ꯌꯥꯔꯗꯤ ꯆꯠꯄꯤ ꯌꯥꯕ ꯑꯩꯈꯣꯏ ꯇꯥꯏꯃꯤꯡꯗꯤ ꯁꯚꯦꯟ ꯁꯚꯦꯟꯗꯅꯦꯕ
ꯅꯪ ꯆꯤꯡꯗꯔ ꯇꯝꯄꯥꯛꯇꯔꯥ
ꯍꯧꯖꯤꯛ ꯑꯩ ꯇꯝꯄꯥꯛꯇ ꯂꯥꯛꯈ꯭ꯔꯦ
ꯑꯧ
ꯍꯞꯇꯥ ꯍꯞꯇꯥ ꯑꯃ ꯁꯨꯔꯦ ꯀꯨꯏꯗ꯭ꯔꯦꯗ
ꯑꯗꯨꯗꯤ ꯑꯥꯔꯤ ꯁꯤ ꯁꯤꯗ ꯂꯥꯛꯄ ꯌꯥꯏꯅ
ꯂꯥꯛꯄ ꯎꯝ ꯂꯥꯛꯄꯗꯤ ꯌꯥꯏ ꯍꯧꯖꯤꯛ ꯀꯩꯅꯣ ꯆꯥꯛ ꯆꯥꯛ ꯌꯦꯟꯁꯥꯡ
ꯑꯧ ꯄꯨꯡꯁꯦ ꯇꯦꯟ ꯊꯥꯔꯇꯤꯗ ꯏꯁꯩ ꯁꯛꯄ ꯍꯧꯥꯎꯔꯅꯤ ꯁꯔꯚꯤꯁꯇꯤ ꯑꯤꯂꯚꯦꯟꯗ ꯍꯥꯎꯕꯅꯦꯕ
ꯎꯝ ꯍꯨꯝ ꯍꯣꯔꯦꯟ
ꯎꯝ ꯂꯥꯛꯑꯣ ꯎꯝ ꯎꯝ ꯕꯥꯁꯁꯨ ꯆꯠꯄꯅꯦ
ꯑꯣ
ꯄꯤꯛ ꯑꯦꯟ ꯗ꯭ꯔꫭꯞ ꯇꯧꯕꯀꫭ ꯃꫭꯏꯅ
ꯎꯝ ꯁꯤꯒꯤ ꯂꯥꯏꯟꯗ
ꯂꯥꯛꯄ꯭ꯔꯥ ꯂꯥꯛꯇꯕ꯭ꯔꯥ ꯑꯁꯤꯗ ꯂꯩꯕꯁꯤꯡꯗ ꯍꯪꯂꯒꯥ ꯂꯥꯛ ꯑ ꯂꯥꯛꯄ ꯌꯥꯔꯗꯤ ꯂꯥꯛꯀꯦ
ꯎꯝ ꯅꯍꯥꯟ ꯅꯍꯥꯟꯁꯨ ꯀꯥꯕ꯭ꯔꯥ ꯅ ꯀꯥꯔꯝꯕ꯭ꯔꯥ ꯑꯥꯔ ꯕꯤ ꯁꯤꯁꯤꯗ
ꯕꯤ ꯁꯤ ꯁꯤꯗ ꯕꯁꯇꯤ ꯆꯠꯇꯕ ꯑꯩꯈꯣꯏ ꯎꯝ ꯉꯥꯟꯗꯤ ꯑꯩ
ꯑꫭ
ꯅꯦꯔ ꯑꯗꯨꯝ ꯀꯥꯏꯗ ꯏꯃꯥꯟꯅꯕ ꯈꯣꯏꯒ ꯀꯣ
ꯗꯤꯁ ꯏꯌꯔꯗꯤ ꯀꯔꯤꯝꯇꯁꯨ ꯂꯥꯛꯇꯕ꯭ꯔꯣ
ꯍꯣꯏ ꯗꯤꯁ ꯏꯌꯥꯔꯗꯤ ꯑꯥ ꯁꯤꯗ ꯇꯝꯄꯥꯛꯇ ꯂꯥꯛꯄꯁꯦ ꯑꯍꯥꯟꯕꯅꯦꯕ ꯗꯤꯁ ꯏꯌꯥꯔꯒꯤꯗꯤ
ꯑ ꯥ ꯑꯧ ꯅꯪ ꯑꯩ ꯅꯪ ꯁꯛꯇꯣ
ꯑꯥ꯬꯬꯬꯬꯬
ꯑꯩ ꯑꯩꯉꯣꯟꯗ ꯐꯦꯃꯤꯂꯤꯑꯦꯔ ꯑꯣꯏꯌꯥ ꯅꯨꯡꯒꯤ ꯄꯤꯗꯣ
ꯎꯝ ꯎꯝ ꯍꯣꯏꯔꯝꯒꯅꯤ
ꯎꯝ ꯆꯤꯡ ꯆꯤꯡꯗꯒꯤ ꯑꯣꯏꯔꯗꯤꯀꯣ ꯆꯤꯡꯗꯒꯤ ꯃꯤ ꯑꯣꯏꯔꯗꯤ ꯑꯣꯏꯔꯝꯒꯅꯤ
ꯎꯝ ꯎꯝ ꯅꯪ ꯈꯪꯂꯝꯕꯁꯨ ꯌꯥꯏ ꯍꯣꯏ
ꯅꯪꯗꯤ ꯄꯤꯁꯤ ꯌꯦꯡꯉꯒ ꯀꯩꯅꯣ ꯑ꯬꯬꯬꯬꯬꯬ ꯀꯩꯁꯨ ꯐꯨꯜꯗꯤ ꯎꯠ ꯐꯨꯜꯗꯤ ꯎꯠꯇꯦ ꯑꯗꯨꯒꯤ
ꯎꯝ ꯑꯣꯏꯅꯦ ꯎꯝ ꯁꯤ ꯀꯕꯤ ꯇꯧꯔꯅꯤ ꯅꯪꯗꯤ ꯑꯃꯨꯛ ꯇꯨꯝꯃꯨꯔꯒ ꯂꯩꯔꯤꯔꯥ
ꯊꯕꯛ ꯁꯟꯗꯦꯅꯤꯅ ꯊꯕꯛ ꯌꯥꯝꯗꯤ ꯂꯩꯇꯦ ꯑꯗꯨ ꯕꯖꯥꯔꯗ ꯉꯥꯏꯍꯥꯛ ꯀꯨꯝꯅꯤꯡꯉꯥꯏ ꯂꯩꯌꯦ
ꯏꯅꯥꯎꯅꯨꯄꯥꯒꯤ ꯀꯩꯅꯣ ꯍꯌꯦꯡ ꯀ꯭ꯂꯥꯁ ꯍꯧꯔꯅꯤ
ꯑꯥ
ꯑꯗꯨꯒꯤ ꯌꯨꯅꯤꯐꯣꯔꯝ ꯇꯨꯔꯝꯕ ꯑꯗꯨꯒꯤ ꯂꯧꯕ
ꯑ ꯑ ꯆꯠꯂꯣ ꯆꯠꯂꯣ ꯑꯁ ꯕꯣꯜ ꯕꯣꯜ ꯖꯔꯁꯤꯁꯨ ꯂꯧꯔꯣ ꯕꯖꯥꯔ ꯆꯠꯂꯒ
ꯅꯍꯥꯟ ꯍꯥꯏꯕꯗꯨ ꯅꯪ ꯅꯍꯥꯟ ꯍꯥꯏꯕꯗꯨ ꯅꯪ ꯎꯍꯧꯕ꯭ꯔꯥ ꯍꯥꯏꯅ ꯎꯍꯧꯕ꯭ꯔꯥ ꯒ꯭ꯔꯨꯞꯇ ꯑꯩꯅ ꯍꯥꯏꯕꯗꯣ
ꯑꯥꯎ ꯍꯣꯏ ꯎꯏꯌꯦ ꯑꯦ ꯀꯩ ꯍꯥꯏꯕ꯭ꯔꯥ ꯈꯪꯗꯦꯗ ꯑꯩ ꯒ꯭ꯔꯨꯞꯇ ꯇꯣꯏꯅ ꯎꯝ
ꯄꯩꯁꯥ ꯆꯪꯉꯗꯤ ꯕꯖꯥꯔ ꯆꯠꯂꯒ ꯑꯩ ꯑꯔꯖꯦꯟꯇꯤꯅꯥ ꯖꯔꯁꯤ ꯑꯃ ꯂꯧꯒ
ꯑꯣ ꯎꯗꯦ ꯎꯗꯦ ꯎꯗꯦ ꯎꯝ ꯍꯣꯏꯅꯦ ꯂꯛꯑꯣꯅ
ꯈꯣꯡ ꯁꯟꯕ
ꯅꯠꯇꯦꯍꯦ ꯅꯠꯇꯦꯍꯦ ꯆꯞ ꯆꯥꯔꯤꯀꯣ ꯑꯗꯨꯗꯤ ꯑꯩꯅ ꯍꯥꯏꯞꯁꯤ
ꯎꯝ ꯍꯣꯏ ꯂꯩꯒꯦꯅ ꯂꯩꯌꯦ
ꯃꯤꯁꯤ ꯑꯣꯏꯕ꯭ꯔꯣ
ꯃꯦꯁꯤ ꯅꯠꯇ꯭ꯔꯗꯤ ꯀꯅꯥ ꯑꯣꯏꯅꯤ
ꯍꯣꯏꯅꯦ ꯑꯩꯁꯨ ꯃꯦꯁꯤꯅꯦ
ꯎꯝ
ꯂꯧꯔꯣ ꯔꯁꯤꯗꯣ ꯔꯔꯤꯁꯤꯗꯣ ꯀꯌꯥ ꯄꯤꯕ꯭ꯔꯥ ꯑꯩꯁꯨ ꯂꯧꯅꯤꯡꯉꯦ
ꯖꯔꯁꯤꯗꯣ ꯑꯗꯨꯝ ꯐꯤꯒꯤ ꯃꯇꯨꯡ ꯏꯟꯅꯁꯨ ꯆꯠꯂꯦꯗ ꯐꯤ ꯐꯤꯗꯨꯁꯨ
ꯑꯣ ꯑ ꯑꯍꯣꯡꯕꯅ ꯀꯌꯥ ꯐꯥꯎ ꯂꯥꯛꯏꯕ꯭ꯔꯥ
ꯑꯍꯣꯡꯕꯁꯤ ꯊ꯭ꯔꯤ ꯍꯟꯗ꯭ꯔꯦꯠ ꯐꯣꯔ ꯍꯟꯗ꯭ꯔꯦꯗ ꯗ ꯑꯗꯨꯝ ꯂꯩꯌꯦ
ꯑꯣ ꯏꯁ ꯇꯥꯡꯏꯀꯣ
ꯎꯝ ꯈꯔ ꯇꯥꯡ ꯐꯤ ꯈꯔ ꯐꯥꯕꯁꯤꯡꯅ ꯐꯥꯏꯚ ꯐꯤꯐꯇꯤ ꯐꯥꯏꯚ ꯍꯟꯗ꯭ꯔꯦꯠ
ꯑꯣ ꯑꯩꯈꯣꯏ ꯏꯝꯐꯥꯜꯗꯗꯤ ꯑꯥ ꯑꯣꯔꯤꯖꯤꯅꯦꯜ ꯂꯩꯇꯕ ꯃꯥꯜꯂꯤꯀꯣ
ꯎꯝ ꯑꯣꯔꯤꯖꯤꯅꯦꯜ ꯑꯗꯨꯝ ꯂꯩꯒꯅꯤ ꯍꯥꯏꯕꯗꯤ ꯑꯦꯗꯤꯗꯥꯁ ꯁꯣ ꯔꯨꯝ ꯒꯨꯝꯕ ꯆꯪꯉꯗꯤꯀꯣ
ꯑꯣ ꯍꯣꯏ ꯍꯣꯏ
ꯑꯗꯨꯁꯤꯡꯗꯗꯤ ꯑꯣꯔꯤꯖꯤꯅꯦꯜ ꯂꯩꯒꯅꯤ
ꯑꯩꯁꯨ ꯑꯃ ꯂꯩꯅꯤꯡꯉꯦꯍꯦ
ꯉꯁꯤ ꯆꯥꯔꯖ ꯂꯣꯏꯔꯒ ꯕꯖꯥꯔꯗ ꯂꯩꯊꯣꯛꯈ꯭ꯔꯣꯅ
ꯎꯝ ꯄꯩꯁꯥꯁꯨ ꯆꯪꯉꯤ ꯄꯩꯁꯥꯁꯨ ꯇꯣꯜꯂꯣꯞꯁꯨ ꯐꯪꯉꯤ ꯉꯥꯔꯥꯡ ꯑꯩꯒꯤꯗꯤ ꯐꯣꯔ ꯍꯟꯗ꯭ꯔꯦꯠ
ꯑꯦ
ꯂꯩꯕ ꯐꯪꯉꯔꯣꯏ ꯑꯩꯒꯤꯗꯤ ꯑꯁ ꯈꯤꯇꯪ ꯆꯪꯉꯦ ꯅꯪꯒꯤ ꯇꯨꯂꯣꯕꯗꯤ ꯌꯥꯝ ꯐꯪꯉꯝꯒꯅꯤꯀꯣ
ꯃꯤ ꯃꯤ ꯑꯇꯩꯗꯤ ꯌꯥꯝ ꯌꯥꯝ ꯐꯪꯉꯦ ꯑꯩꯗꯤ ꯀꯥ ꯀꯔꯤ ꯋꯥꯟ ꯊꯥꯎꯖꯟ ꯅꯥꯏꯟ ꯍꯟꯗ꯭ꯔꯦꯠꯀꯨꯝꯕ ꯆꯪꯉꯦ
ꯎꯝ ꯎꯝ ꯏꯁ ꯑꯩꯗꯒꯤ ꯍꯦꯟꯅ ꯌꯥꯝꯃꯤꯅ ꯅꯪꯒꯤ
ꯅꯪ ꯊꯕꯛ ꯂꯣꯏꯁꯤꯟꯗꯕ ꯃꯥꯜꯂꯦꯗ
ꯑꯣ ꯂꯣꯏꯁꯤ ꯂꯣꯏꯁꯤꯅꯦ ꯑꯣ ꯂꯣꯏꯁꯟꯕꯒꯤꯀꯣ ꯂꯣꯏꯁꯦꯟꯕꯒꯤ ꯗꯤ ꯑꯩꯗꯣ ꯈꯤꯇꯪ ꯈꯤꯇꯪ ꯇꯧꯋꯦꯕ ꯑꯗꯨꯒꯤꯗꯤ
ꯑꯣ ꯂꯣꯏꯗꯤ ꯂꯣꯏꯁꯤꯜꯂꯤꯕ ꯃꯤꯅꯤꯠ ꯅꯪ ꯀꯣꯜ ꯇꯧꯕꯗꯨ ꯈꯤꯇꯪ ꯈꯤꯇꯪ ꯇꯧꯕ
ꯑꯥ
ꯎꯝ
ꯑꯥ
ꯋꯥꯠꯆꯞꯇ ꯐꯖꯅ ꯍꯥꯏꯕꯤꯒꯦ
ꯎꯝ ꯎꯝ ꯍꯥꯏꯔꯣ ꯍꯥꯏꯔꯣ ꯑꯧ ꯑꯧ
ꯑꯩꯁꯨ ꯏꯝꯐꯥꯜꯗ ꯆꯍꯤ ꯑꯗꯨꯝ ꯀꯨꯏꯅ ꯂꯩꯕꯅꯦ ꯀꯩꯅꯣ ꯗꯤ ꯑꯦꯝ ꯗꯤ ꯑꯦꯝꯗꯥ ꯒ꯭ꯔꯦꯖꯨꯌꯦꯁꯟ ꯂꯣꯏꯕꯅꯤꯅꯦ ꯑꯗꯨꯗꯤ ꯎꯔꯝꯒꯅꯤ ꯅꯣꯏꯁꯨ
ꯎꯝ ꯈꯪꯉꯤꯗ ꯅꯪ ꯅꯣꯏꯒꯤ ꯕꯦꯠꯁꯇꯣ ꯍꯧꯎꯕ ꯆꯍꯤꯗꯣ ꯍꯥꯏꯕꯤꯌꯨꯅꯦ ꯑꯗꯨꯗꯤ ꯀꯣꯂꯦꯖ
ꯍꯥꯏꯔꯣꯏꯒꯦ
ꯑꯣ ꯂꯣꯏꯕꯗꯣ ꯍꯥꯏꯌꯣ
ꯀꯩꯅꯣꯗ ꯂꯣꯏꯕꯅꯤ ꯇꯨ ꯊꯥꯎꯖꯟ ꯀꯩꯅꯣ ꯇ꯭ꯋꯦꯟꯇꯤ ꯐꯣꯔꯗ ꯂꯣꯏꯕ ꯅꯠꯇꯦ ꯀꯗꯥꯏꯗꯩ ꯇ꯭ꯋꯦꯟꯇꯤ ꯇꯨꯗ ꯂꯣꯏꯕꯅꯦ
ꯑꯣ ꯇ꯭ꯋꯦꯟꯇꯤ ꯇꯨ ꯑꯣ ꯇ꯭ꯋꯦꯟꯇꯤ ꯇꯨ ꯇ꯭ꯋꯦꯟꯇꯤ ꯊ꯭ꯔꯤꯗꯣ ꯑꯩꯅ ꯇ꯭ꯋꯦꯟꯇꯤ ꯐꯣꯔꯗ ꯂꯣꯏꯕ
ꯑꯣ ꯇ꯭ꯋꯦꯟꯇꯤ ꯐꯣꯔꯗꯤ ꯑꯩꯅ ꯑꯃꯨꯛ ꯁꯔ ꯂꯣꯏꯕ ꯆꯍꯤꯅꯦ ꯑꯃꯨꯛꯀꯥ
ꯑꯣ ꯑꯣ ꯑꯁ ꯃꯥꯥꯁꯇꯔ ꯂꯣꯏꯔꯦꯅ ꯃꯤꯗꯤ
ꯈꯪꯗ꯭ꯔꯦ ꯃꯥꯁꯇꯔ ꯂꯣꯏꯔꯒ ꯃꯊꯥ ꯍꯦꯟꯅ ꯁꯥꯏ
ꯍꯣꯏꯅꯦ ꯑꯥ
ꯎꯔꯝꯒꯅꯤ ꯅꯣꯏ ꯑꯗꯨꯝ ꯎꯔꯝꯒꯅꯤ ꯑꯩ ꯑꯗꯨꯝ ꯂꯩꯕꯅꯤꯅ ꯏꯝꯐꯥꯜꯗ
ꯑꯣ ꯎꯝ ꯑꯩ ꯑꯩꯗꯤꯀꯣ ꯗꯤ ꯑꯦꯝ ꯀꯥꯗꯗꯤ ꯑꯗꯣ ꯖꯤꯄꯤ ꯈꯥꯡꯉꯦꯀꯣ ꯅꯪ ꯒꯤ ꯄꯤꯗ ꯀꯥꯏꯕ ꯅꯨꯄꯤꯈꯛ ꯄꯥ ꯑꯣꯏꯔꯦ ꯑꯩꯈꯣꯏ ꯀꯣꯂꯦꯁꯦ ꯌꯥꯝ ꯕꯣꯔꯤꯡ ꯑꯣꯏꯔꯦ ꯅꯨꯄꯥ ꯄꯥꯝꯕꯒꯤ ꯅꯠꯇꯦ ꯑꯗꯨ ꯑꯣꯏꯔꯁꯨ ꯅꯨꯄꯥ ꯂꯥꯏꯔꯁꯨ ꯑꯣ ꯅꯨꯄꯥ ꯂꯥꯏꯔꯗꯤ ꯈꯔ ꯅꯨꯡꯉꯥꯏꯗꯨꯏꯕ
ꯍꯣꯏꯅꯦ ꯍꯣꯏꯅꯦ ꯑꯗꯨꯗꯤ ꯆꯨꯝꯕꯅꯦ ꯅꯨꯄꯥ ꯅꯨꯄꯥꯁꯨ ꯅꯨꯄꯤꯁꯨ ꯅꯨꯄꯥ ꯈꯛꯇ ꯂꯥꯏꯔꯗꯤ ꯑꯗꯨꯝ ꯕꯣꯔꯤꯡ ꯆꯨꯏꯌꯦ
ꯑꯣ ꯅꯨꯄꯥꯒꯤ ꯅꯨꯄꯥꯒꯤ ꯈꯛꯇ ꯀꯣꯂꯦꯁꯨ ꯂꯩꯀꯣ ꯏꯝꯐꯥꯜꯗ꯫
ꯑꯥ ꯀꯩꯅꯣꯗꯣ ꯑꯥ ꯀꯔꯤ ꯍꯥꯏꯕ꯭ꯔꯥ꯫ ꯁꯟꯖꯦꯟ ꯊꯣꯡ ꯂꯣꯝꯗ꯫
ꯃꯍꯥꯕꯔꯤꯔꯣꯝꯗ ꯂꯩꯕꯗꯣ꯫ ꯃꯣꯏꯗꯨ ꯏꯕꯣꯟ ꯅꯠꯇꯦ ꯑꯗꯨ ꯅꯨꯄꯤꯒꯤꯅꯦ꯫
ꯃꯣꯏꯁꯨ ꯅꯨꯡꯉꯥꯏꯔꯣꯏ ꯅꯨꯡꯉꯥꯏꯔꯔꯣꯏ ꯀꯣꯂꯦꯖ ꯀꯥꯕꯗꯣ꯫
ꯈꯠꯅꯕ ꯌꯥꯝ ꯀꯟꯕꯅꯦꯀꯣ ꯅꯨꯄꯥꯈꯣꯏ ꯑꯗꯨꯒꯤ ꯍꯥꯌꯔ ꯁꯦꯀꯦꯟꯗꯔꯤꯗꯣ꯫ ꯅꯨꯄꯥ ꯉꯥꯛꯇ ꯂꯩꯕ ꯑꯣꯏꯕꯅꯤꯅ ꯑꯗꯨꯝ꯫
ꯑꯣ ꯍꯥꯏꯌꯔ ꯁꯦꯀꯦꯟꯗꯔꯤꯔꯥ ꯅꯪ ꯍꯥꯏꯕꯁꯦ꯫ ꯑꯣ꯫ ꯑꯩꯖꯨ ꯑꯩꯈꯣꯏ ꯀꯣꯂꯦꯖ ꯃꯅꯥꯛꯇ ꯑꯃꯥꯖꯨ ꯂꯧꯌꯦ꯫ ꯎꯝ ꯍꯥꯌꯔ ꯁꯦꯀꯦꯟꯗꯔꯤ ꯍꯥꯏꯔꯗꯤꯀꯣ ꯖꯣꯟ ꯊꯣꯟ ꯈꯥꯡꯕ꯭ꯔꯥ꯫
ꯎꯝ ꯑꯗꯨꯏꯗ ꯑꯩ ꯍꯧꯖꯤꯛ ꯑꯩꯅ ꯍꯧꯖꯤꯛ ꯑꯩꯅ ꯍꯥꯏꯕꯗꯨ ꯖꯣꯟꯁꯊꯣꯟꯗꯨꯅꯤ꯫
ꯑꯣ ꯑꯣ ꯑꯣ ꯑꯗꯨꯕꯨꯗꯤ ꯈꯪꯉꯦ ꯑꯩꯁ ꯉꯥꯎꯁꯤꯟꯅꯥꯕꯗꯤ꯫ ꯇꯣ ꯃꯣꯏ ꯏꯁꯇꯨꯗꯦꯟꯁꯤꯡꯗꯣ꯫ ꯀ꯭ꯂꯥꯁ ꯕꯪ ꯇꯧꯔꯒ ꯀꯣ ꯋꯥꯜꯗꯣ ꯀ꯭ꯂꯥꯏꯝ ꯇꯧꯔꯒ ꯃꯅꯤꯡꯗ ꯈꯣꯡꯕꯁꯦ꯫
ꯎꯝ꯫
ꯀ꯭ꯂꯥꯁ ꯐꯪ ꯇꯧꯅꯤꯉꯥꯏ ꯑꯗꯨꯝ ꯆꯠꯄꯅꯦ ꯋꯥꯗ ꯀ꯭ꯂꯥꯏꯝ ꯇꯧꯔ ꯃꯣꯏꯁꯦ꯫
ꯎꯝ꯫ ꯀꯩꯅꯣ ꯅꯪꯅ ꯍꯧꯖꯤꯛ ꯀꯥꯔꯤꯕ ꯀꯣꯂꯦꯖꯇꯨꯁꯨ꯫
ꯎꯝ꯫
ꯌꯥꯝ ꯀꯩꯅꯣ꯫ ꯀꯔꯤ ꯍꯥꯏꯁꯤꯔꯥ ꯌꯥꯝ ꯅꯨꯡꯉꯥꯏꯕꯅꯦ ꯍꯥꯏꯕꯗꯤ ꯃꯤꯁꯤꯡꯗꯣ ꯏꯁꯇꯨꯗꯦꯟ ꯁꯥꯇ꯭ꯔꯁꯤꯡ꯫ ꯗꯣ ꯑꯗꯨꯝ ꯅꯨꯡꯉꯥꯏꯕꯅꯦ ꯃꯣꯏ ꯑꯩꯈꯣꯏ ꯖꯤ ꯑꯦꯝ ꯌꯨꯒꯤ ꯃꯈꯥꯗꯅꯤꯅ ꯁꯤ ꯄꯤ ꯋꯨꯃꯦꯟ ꯀꯣꯂꯦꯖꯁꯨ ꯑꯗꯨꯒꯤ ꯏꯁꯄꯣꯠꯁ ꯏꯁꯄꯣꯠ ꯏꯁꯄꯣꯔꯠꯁ꯫ ꯇꯨꯝꯕ ꯂꯩꯔꯗꯤ ꯑꯗꯨꯝ ꯃꯣꯏꯁꯦ ꯑꯗꯨꯝ ꯂꯥꯛꯑꯦꯕ꯫ ꯂꯛꯑꯒ ꯑꯗꯨꯝ ꯐꯨꯠꯕꯣꯜꯒꯨꯝꯕ ꯕꯣꯂꯤꯒꯨꯝꯕ ꯁ ꯁꯥꯟꯅꯥꯔꯒ ꯐꯖꯕꯅꯦ ꯅꯨꯄꯤꯁꯤꯡꯗꯣ꯫
ꯅꯨꯡꯉꯥꯏꯕꯅꯤ ꯑꯩꯈꯣꯏ ꯃꯇꯝꯗꯤ ꯑꯁ꯫ ꯌꯥꯝ ꯅꯨꯡꯉꯥꯏꯇꯦꯗ ꯎꯝ ꯏꯔꯥꯡ ꯏꯔꯥꯡꯁꯨ ꯊꯣꯛꯑꯦ ꯑꯗꯨꯒ
ꯎꯝ
ꯎꯝ ꯀꯣꯔꯣꯅꯥꯁꯨ ꯂꯥꯏꯕꯅꯤꯅ ꯀꯣ ꯀꯥꯟꯗ ꯑꯩꯈꯣꯏ ꯍꯥꯎ ꯀꯥꯟꯗꯖꯦ ꯇꯨ ꯊꯥꯎꯖꯟ ꯇ꯭ꯋꯦꯟꯇꯤ ꯋꯥꯟꯗꯔꯥ ꯇ꯭ꯋꯦꯟꯇꯤ ꯐꯣꯔꯗ ꯂꯣꯏꯔꯗꯤ ꯇ꯭ꯋꯦꯟꯇꯤ ꯋꯥꯟ ꯆꯨꯝꯃꯤꯀꯣ ꯆꯍꯤ ꯑꯍꯨꯝ ꯑꯣꯏꯔꯗꯤ ꯆꯨꯝꯃꯦ ꯍꯣꯏ ꯑꯣꯟꯂꯥꯏꯟ ꯑꯦꯛꯖꯥꯝꯖꯨ ꯌꯥꯝꯃꯦ ꯑꯩꯈꯣꯏꯗꯣ
ꯎꯝ
ꯑꯣꯟꯂꯥꯏꯟ ꯑꯦꯛꯖꯝ ꯌꯥꯎꯕꯒꯤ